ꯎꯝ ꯍꯜꯂꯣ
ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯑꯁ ꯀꯩꯁꯨ ꯇꯧꯗꯦꯗ ꯑꯗꯨꯝ ꯐꯝꯃꯒ ꯂꯤꯞ ꯑꯥ ꯇꯨꯝꯃꯒ ꯂꯩꯕꯅꯦ
ꯊꯕꯛ ꯂꯩꯇꯕ ꯃꯥꯜꯂꯦꯅꯦ
ꯑꯣ ꯊꯕꯛꯇꯤ ꯍꯧꯖꯤꯛꯀꯥꯟꯗꯤ ꯊꯕꯛ ꯂꯩꯇꯦ
ꯑꯁ ꯅꯨꯡꯉꯥꯏꯔꯦꯅꯦ ꯑꯗꯨꯗꯤ
ꯑꯁ ꯅꯨꯡꯉꯥꯢꯔꯦ ꯍꯥꯏ ꯇꯥꯔꯦꯅꯦ ꯍꯣꯏ
ꯀꯣꯏꯕ ꯂꯥꯡꯕ ꯆꯠꯄ ꯌꯥꯗ꯭ꯔꯣ ꯇꯨꯝꯗꯨꯢ ꯁꯔꯨꯛꯄꯨꯗꯤ
ꯍꯧꯖꯤꯛ ꯍꯧꯖꯤꯛ ꯃꯇꯝ ꯌꯥꯝ ꯁꯥꯕ ꯃꯇꯝꯗ ꯀꯅꯥ ꯀꯣꯏꯕ ꯆꯠꯅꯒꯦ
ꯆꯠꯂꯨꯅ ꯅꯣꯏ ꯅꯨꯄꯤ ꯄꯨꯔꯒ ꯀꯔꯥꯏ ꯀꯔꯥꯏꯗꯅꯣ ꯆꯠꯄ ꯃꯐꯝꯗ ꯑꯗꯨꯝ ꯆꯠꯂꯣꯅ ꯌꯨꯝꯗ ꯑꯗꯨꯝ ꯂꯩꯕꯗꯣ ꯅꯨꯡꯉꯥꯏꯔꯣꯏꯅꯦ ꯐꯣꯟ ꯌꯦꯡꯃꯜꯂꯁꯨ ꯇꯨꯝꯃꯜꯂꯁꯨ ꯅꯨꯡꯉꯥꯏꯇꯦꯕ ꯍꯛꯆꯥꯡ ꯈꯔ ꯈꯔꯁꯨ ꯀꯣꯏꯕ ꯆꯠꯂꯣ
ꯑꯩꯈꯣꯏ ꯅꯨꯄꯤꯒ ꯄꯨꯖꯗꯦꯕ
ꯑꯦ ꯃꯥꯁꯨ ꯃꯊꯟꯇ ꯂꯩꯍꯧꯔꯅꯤꯑꯦ ꯃꯥꯕꯨꯁꯨ ꯀꯣꯏꯕ ꯄꯨꯕꯤꯌꯣꯅ
ꯑꯩ ꯍꯧꯖꯤꯛꯇꯤ ꯌꯥꯝ ꯁꯥꯃꯜꯂꯦꯕꯀꯣ
ꯢꯁ
ꯁꯟꯕꯥꯟ ꯂꯣꯏꯅ ꯑꯣꯏꯅꯤꯕ ꯃꯄꯥꯜ ꯊꯣꯛꯑꯗꯤ
ꯢꯁ ꯅꯨꯡꯗꯤ ꯅꯨꯡꯁꯤꯕꯖꯠꯅꯤꯅꯦ
ꯔꯨꯝꯗ ꯂꯩꯕ ꯐꯥꯎ ꯌꯥꯝ ꯁꯥꯕ ꯀꯥꯟꯁꯤꯗ
ꯍꯣꯏ ꯍꯟꯗꯛꯄꯨꯗꯤ ꯁꯥꯕ ꯃꯇꯝꯅꯤꯅ ꯇꯨꯝꯕ ꯁꯨꯔꯨꯛꯄꯨꯗꯤ ꯍꯥꯏꯕꯅꯤꯗ ꯀꯅꯥ ꯀꯅꯥ ꯂꯩꯒꯦ ꯅꯊꯥꯟꯗꯔꯣ
ꯍꯥ
ꯀꯅꯥ ꯀꯅꯥꯒ ꯂꯩꯍꯧꯒꯦ ꯅꯊꯟꯇꯥꯔꯣ
ꯑꯩꯒꯤ ꯃꯔꯨꯞ ꯑꯃ ꯌꯥꯎꯋꯦ ꯅꯣꯏꯗꯤ
ꯑꯩꯁꯨ ꯏꯊꯟꯗꯅꯤꯗ ꯍꯧꯖꯤꯛ ꯗꯨꯀꯥꯟꯗ ꯆꯠꯂꯒ ꯍꯧꯖꯤꯛ ꯍꯂꯛꯑꯦ ꯗꯨꯀꯥꯟꯗ ꯆꯠꯂꯒ ꯍꯧꯖꯤꯛ ꯌꯨꯝꯗ ꯍꯂꯛꯑꯦꯕ
ꯑꯣ
ꯍꯧꯖꯤꯛ ꯐ꯭ꯔꯤ ꯑꯣꯏꯕ ꯑꯗꯨꯒꯤꯅꯦ ꯀꯣꯜ ꯇꯧꯕ ꯐꯪꯗꯦ ꯅꯣꯏꯕꯨꯁꯨ ꯇꯥꯝꯃꯤꯡꯗꯨ ꯌꯥꯗꯦꯕ
ꯀ꯭ꯔꯤ
ꯀꯣꯜ ꯇꯧꯕ ꯃꯇꯝꯁꯦ ꯇꯥꯝꯅꯤꯡ ꯌꯥꯗꯦꯕ ꯃꯇꯥꯡ ꯌꯥꯝ ꯆꯥꯗꯦꯕ ꯑꯩꯈꯣꯏꯁꯨ ꯅꯨꯡꯗꯥꯡꯒꯨꯝꯕꯗꯗꯤ ꯌꯥꯕ
ꯅꯣꯏꯗꯤ ꯃꯄꯥꯟ ꯂꯝꯗ ꯂꯩꯕ꯭ꯔꯥ
ꯀꯗꯥꯏꯗꯒꯤ ꯃꯄꯥꯥꯟ ꯂꯝꯗꯅꯣ ꯃꯅꯤꯄꯨꯔꯗ ꯃꯅꯤꯄꯨꯔ
ꯑꯨꯝ
ꯏꯔꯥꯡ ꯃꯔꯥꯛꯛꯇ ꯂꯩꯔꯤ
ꯅꯨꯡꯉꯥꯏꯕꯅꯤꯗ
ꯅꯪꯗꯤ ꯈꯨꯟꯗ ꯃꯄꯥꯟꯗꯔ ꯀꯥꯏꯔꯅꯣ ꯏꯝꯐꯥꯜꯗꯔꯥ
ꯑꯩꯁꯨ ꯃꯅꯤꯄꯨꯔꯗ ꯂꯩꯌꯦ
ꯑꯣ ꯈꯨꯜꯗꯗꯤ ꯆꯠꯇ꯭ꯔꯣ ꯆꯠꯅꯤꯡꯗ꯭ꯔꯣ
ꯆꯠꯅꯤꯡꯉꯦ ꯑꯗꯨ ꯍꯟꯗꯛ ꯀꯩꯅꯣ ꯊꯕꯛ ꯈꯔ ꯂꯩꯍꯧꯕꯀꯣ ꯊꯕꯛꯁꯤ ꯁ꯭ꯋꯥꯏꯗ ꯈꯔ ꯊꯕꯛ ꯂꯩꯕ
ꯑꯣ
ꯏꯁꯥꯒꯤ ꯊꯕꯛ ꯈ꯭ꯔ ꯂꯩꯕꯒꯤ ꯂꯩ ꯂꯩꯕꯅꯦ ꯆꯠꯇꯤ ꯆꯠꯅꯤꯡꯉꯦ
ꯍꯌꯦꯡꯗꯤ ꯍꯌꯦꯡꯁꯨ ꯊꯕꯛ ꯂꯩꯕ꯭ꯔꯥ
ꯍꯌꯦꯡ ꯍꯌꯦꯡ ꯍꯌꯦꯡꯁꯨ ꯂꯩꯇꯦ ꯑꯁ ꯅꯦꯛ꯭ꯁ ꯋꯤꯛꯀꯨꯝꯕꯗ ꯊꯕꯛ ꯑꯃꯨꯛꯀ ꯂꯩ ꯑꯣ ꯍꯧꯖꯤꯛꯀꯥꯟꯗꯤ ꯗꯨꯃꯥꯏꯅ ꯈꯔ ꯂꯩꯔꯦ ꯁꯟꯗꯦ ꯁꯟꯗꯦꯗ ꯑꯦꯛꯖꯥꯝ ꯑꯦꯛꯖꯥꯝ ꯊꯤꯟꯕ ꯆꯠꯂꯅꯤ ꯏꯅꯥꯎꯅꯨꯄꯤ ꯑꯃ ꯑꯦꯛꯖꯥꯝ ꯂꯩꯕ
ꯁꯟꯗꯦꯗ ꯀꯩ ꯑꯦꯛꯖꯥꯝ ꯂꯩꯔꯤꯖꯥꯠꯅꯣ
ꯃꯣꯏꯒꯤ ꯑꯦꯟꯇ꯭ꯔꯥꯟ꯭ꯁ ꯇꯦꯁ ꯇꯧꯒꯗꯕ ꯁꯟꯗꯦꯗ ꯇꯧꯋꯦꯕ
ꯑꯣ ꯅꯪ ꯅꯨꯄꯤꯒ ꯂꯩꯃꯤꯟꯅꯕ꯭ꯔꯥ
ꯑꯦ ꯄꯨꯟꯅꯗꯤ ꯂꯩꯃꯤꯟꯅꯗꯦ ꯃꯥ ꯑꯁꯣꯝꯗ ꯃꯥꯗꯤ ꯑꯇꯣꯞꯄ ꯑꯇꯣꯞꯄ ꯌꯨꯝꯗ ꯂꯩꯕꯅꯤ ꯑꯇꯣꯞꯄꯒꯤ ꯔꯨꯝꯗ ꯃꯣꯏ ꯑꯩꯒꯤ ꯇꯣꯉꯥꯟ ꯇꯣꯉꯥꯟꯅ ꯂꯩꯕꯅꯤ ꯍꯣꯏ ꯂꯩꯐꯝ ꯂꯩꯐꯝ ꯇꯣꯉꯥꯟ ꯇꯣꯉꯥꯟꯂꯦ
ꯃꯃꯥ ꯕꯕꯥꯈꯣꯏꯅ ꯈꯨꯟꯗ
ꯍꯥ
ꯅꯣꯏ ꯃꯃꯥ ꯕꯕꯥ ꯈꯣꯏꯅ ꯈꯨꯟꯗ ꯂꯩꯕ
ꯅꯠꯇꯦ ꯁ꯭ꯋꯥꯏꯗ ꯂꯩꯗ ꯑꯩꯒꯤ ꯏꯌꯥꯝꯕ ꯑꯩꯒꯤ ꯕ꯭ꯔꯗꯔ ꯑꯃꯒ ꯃꯣꯏ ꯏꯅꯥꯎꯅꯨꯄꯤ ꯂꯩꯃꯤꯟꯅꯩꯌꯦꯕꯀꯣ꯫
ꯎꯝ꯫
ꯃꯣꯏ ꯑꯩꯗꯤ ꯑꯩꯒꯤ ꯃꯔꯨꯞ ꯑꯃꯒ ꯂꯩꯃꯤꯟꯅꯕ꯫
ꯍꯣꯏꯅꯦ꯫
ꯀꯩ ꯏꯟꯁꯥꯡ ꯆꯥꯔꯦ ꯉꯁꯤ꯫
ꯑꯩ ꯉꯁꯤ ꯗꯥꯜꯒ ꯁꯧꯒ꯭ꯔꯤ꯫
ꯎꯝꯍꯨꯝ ꯑꯁ ꯅꯪꯅ ꯁꯧꯀ꯭ꯔꯤ ꯅꯪꯅ ꯁꯧ ꯀ꯭ꯔꯤ ꯁꯧꯒ꯭ꯔꯤ ꯄꯥꯟꯕꯗ ꯍꯣꯁꯇꯦꯜ ꯂꯥꯏꯐꯇꯣ ꯌꯥꯝ ꯅꯤꯡꯁꯤꯡꯔꯛꯑꯦꯅꯦ꯫
ꯅꯣꯏ ꯍꯣꯁꯇꯦꯜꯗꯣ ꯁꯧꯒ꯭ꯔꯤ ꯌꯥꯝ ꯆꯥꯃꯟꯕ ꯃꯥꯜꯂꯦ ꯑꯗꯨꯗꯤ꯫
ꯑꯁ ꯐꯖꯅ ꯄꯤꯊꯛꯏꯅꯦ ꯃꯣꯏꯅ꯫
ꯍꯥꯎꯕꯅꯦ ꯁꯧꯒ꯭ꯔꯤꯁꯨ ꯑ ꯑꯗꯣ ꯆꯥꯃꯜꯂꯗꯤ ꯍꯥꯎꯗꯦ꯫ ꯗꯥꯜꯒ ꯁꯧꯒ꯭ꯔꯤ ꯑꯩꯈꯣꯏꯁꯨ ꯍꯣꯁꯇꯦꯜ ꯂꯩꯕ ꯃꯇꯝꯗ ꯑꯗꯨꯝ ꯄꯤꯌꯦ ꯑꯗꯨꯝ ꯆꯥꯕꯅꯦ꯫
ꯊꯣꯡꯕꯗꯣ ꯐꯖꯅ ꯊꯣꯡꯉꯗꯤ ꯍꯥꯎꯋꯦ ꯑꯗꯨ ꯀꯩ ꯀꯩꯅꯣ ꯊꯥꯛꯄ ꯌꯥꯕ ꯂꯩꯗꯅ ꯑꯗꯨꯒꯨꯝꯕ ꯊꯥꯛꯑꯗꯤ ꯍꯥꯎꯋꯦꯕ꯫ ꯑꯗꯨꯝꯅ ꯁꯤꯝꯄꯜꯗ ꯊꯣꯡꯕꯗꯗꯤ ꯀꯌꯥ ꯍꯥꯎꯗꯦ꯫
ꯗꯥꯜ ꯈꯛꯇ ꯆꯥꯗꯣꯏ ꯁꯨꯔꯛꯄꯨꯗꯤ ꯁꯧꯒ꯭ꯔꯤ ꯈꯔ ꯈꯔ ꯍꯥꯞꯄꯅ ꯍꯥꯎꯋꯦ ꯍꯦꯟꯅ ꯍꯥꯎꯋꯦꯗ꯫ ꯃꯍꯥꯎꯗꯣ ꯗꯥꯜ ꯈꯛꯇꯪꯗꯤ ꯑꯁ ꯍꯥꯎꯗꯤꯌꯦ꯫ ꯑꯩꯈꯣꯏꯗꯤ ꯎꯝ ꯗꯥꯜ ꯈꯛꯇꯪ ꯊꯣꯡꯕꯗꯤ ꯇꯜꯂꯦ ꯕ ꯗꯥꯜꯗ ꯀꯩꯅꯣ ꯖꯦꯟꯕꯨꯝ ꯖꯦꯟꯕꯨꯝꯒ ꯑꯗꯨ ꯁꯧꯒ꯭ꯔꯤꯒꯨꯝꯕ ꯀꯩ ꯀꯩꯅꯣ ꯑꯃ ꯂꯩꯗꯅ꯫ ꯗꯣ ꯍꯥꯞꯄꯗꯤ ꯈꯔ ꯍꯥꯎꯔꯦ ꯅꯠꯇ꯭ꯔꯗꯤ ꯆꯥꯅꯤꯡꯗꯦ꯫
ꯑꯩꯗꯤ ꯑꯩꯗꯤ ꯗꯥꯜꯗꯤ ꯄꯨꯔꯥ ꯐꯦꯕ꯭ꯔꯥꯏꯠꯅꯤ꯫
ꯗꯥꯜꯗꯤ ꯍꯣꯁꯇꯦꯜ ꯂꯩꯕꯀꯥꯟꯗꯅ ꯇꯜꯂꯦ ꯑꯩꯗꯤ꯫
ꯑꯁ ꯗꯥꯜꯗꯤ ꯑꯩꯗꯤ ꯄꯨꯔꯥ ꯐꯦꯕ꯭ꯔꯥꯏꯠꯅꯤ꯫
ꯍꯣꯏ ꯍꯛꯆꯥꯡꯕꯨꯗꯤ ꯐꯥꯅꯤ ꯗꯥꯜꯗꯨꯅ꯫
ꯎꯝ ꯄ꯭ꯔꯣꯇꯤꯟ ꯌꯥꯝꯃꯦꯕ꯫
ꯆꯥꯃꯜꯂꯗꯤ ꯇꯜꯂꯦꯗ ꯆꯅꯥꯒꯨꯝꯕꯗꯤ ꯆꯅꯥꯒꯨꯝꯕꯁꯨ ꯄꯤꯕ꯭ꯔꯥ꯫
ꯑꯁ ꯂꯣꯏꯅ ꯁꯨ ꯃꯈꯟ ꯁꯨꯋꯦꯗ꯫
ꯆꯅꯥ ꯁꯨꯖꯤ ꯀꯩꯀꯩꯅꯣ꯫
ꯌꯥꯝ ꯄꯤꯌꯦ ꯎꯝ ꯃꯈꯟ ꯃꯈꯟ ꯌꯥꯝ ꯄꯤꯌꯦ ꯌꯥꯝ ꯆꯥꯕ ꯐꯪꯉꯦ꯫
ꯎꯝ ꯍꯣꯁꯇꯦꯜ ꯂꯩꯕ ꯃꯇꯝꯗꯨ ꯅꯤꯡꯁꯤꯡꯉꯛꯏꯅꯦ ꯏꯃꯥꯟꯅꯕꯤꯁꯤꯡꯗꯣ ꯑꯁ
ꯁꯤꯁꯇꯔꯗꯤ ꯍꯧꯖꯤꯛ ꯁꯤꯁꯇꯔꯗꯤ ꯍꯧꯖꯤꯛ ꯀꯔꯤ ꯀꯔꯤ ꯇꯧꯕ꯭ꯔꯥ꯫ ꯂꯥꯏꯔꯤꯛ ꯇꯝꯕ꯭ꯔꯥ ꯀꯔꯤ ꯇꯧꯕ꯭ꯔꯥ꯫
ꯂꯣꯏꯅ ꯇꯝꯕ ꯇꯣꯛꯑꯦ꯫ ꯂꯣꯏꯔꯦ ꯀꯣꯂꯦꯖꯁꯨ ꯂꯣꯏꯔꯦ꯫ ꯀꯔꯤꯁꯨ ꯇꯧꯗ꯭ꯔꯦ ꯍꯧꯖꯤꯛꯇꯤ ꯍꯧꯖꯤꯛꯇꯤ ꯐ꯭ꯔꯤꯗ ꯑꯗꯨꯝ ꯂꯩꯌꯦ꯫ ꯐꯣꯟꯗ ꯚꯤꯗꯤꯌꯣ ꯌꯦꯡ ꯍꯥ
ꯃꯥꯁꯇꯔꯗꯤ ꯇꯧꯍꯧꯗꯦ꯫
ꯃꯥꯁꯇꯔ ꯇꯝꯗ꯭ꯔꯦ ꯎꯝ꯫ ꯇꯝꯅꯤꯡꯗ꯭ꯔꯦ ꯃꯥꯁꯇꯔꯗꯤ ꯀꯣꯂꯦꯖ ꯐꯥꯎ ꯇꯜꯂꯀꯥꯟꯁꯤꯗ ꯀꯣꯂꯦꯖ ꯐꯥꯎꯁꯨ ꯁꯤꯛꯁ ꯁꯦꯃꯤꯁꯇꯔ ꯐꯥꯎ ꯀꯛꯇꯣꯏꯅꯦ ꯑꯩ ꯇꯝꯕ ꯑꯦꯠ ꯐꯥꯎ ꯀꯥꯗ꯭ꯔꯦ ꯀꯥꯟꯅꯗꯦꯕ꯫
ꯀꯟꯅ ꯑꯗꯨ ꯌꯥꯝ ꯁꯥꯡꯅ ꯇꯝꯊꯔꯒ ꯊꯕꯛ ꯐꯪꯍꯧꯗꯕꯤꯗ ꯂꯩꯕꯁꯦ ꯆꯞ
ꯃꯥꯗꯤ ꯍꯧꯖꯤꯛꯀꯥꯟꯗꯤ ꯃꯥꯁꯇꯔ ꯅꯨꯡꯗꯔ ꯑ ꯃꯤ ꯌꯥꯝ ꯂꯩ ꯍꯧꯖꯤꯛꯀꯥꯟꯗ ꯊꯕꯛ ꯐꯪꯅꯤꯉꯥꯏꯗꯤ ꯑꯁ ꯍꯣꯠꯅꯕꯗ ꯂꯣꯏ ꯃꯤꯁꯤꯡꯅꯤ ꯊꯕꯛ ꯑꯃ ꯈꯜꯂꯒꯅꯤ ꯄꯩꯁꯥ ꯄꯩꯁꯥ ꯗꯀꯥ ꯇꯥꯗꯦ
ꯌꯥꯝ ꯁꯥꯕ꯭ꯔꯥ ꯅꯣꯏꯔꯣꯝꯗꯁꯨ
ꯍꯧꯖꯤꯛꯄꯨꯗꯤ ꯁꯥꯕꯁꯨ ꯅꯠꯇꯦꯗ ꯌꯥꯝ ꯏꯪꯕꯁꯨ ꯅꯠꯇꯦ ꯌꯥꯝ ꯁꯥꯕꯁꯨ ꯅꯠꯇꯦ ꯅꯣꯡꯁꯨ ꯈꯔ ꯈꯔ ꯃꯪꯉꯦ ꯅꯣꯡ ꯆꯨꯔꯗꯤ ꯐꯥꯗꯣꯏꯅꯦ ꯅꯣꯏꯔꯣꯝꯗꯗꯤ ꯅꯣꯡ ꯆꯨꯗ꯭ꯔꯣ
ꯌꯥꯝ ꯅꯨꯡꯁꯥ ꯌꯥꯝ ꯀꯟꯅ ꯌꯩꯅꯦ ꯍꯧꯖꯤꯛꯁꯦ
ꯅꯣꯡ ꯆꯨꯍꯜꯂꯨꯔ ꯑꯗꯨꯗꯤ
ꯆꯨꯍꯟꯕ ꯌꯥꯏꯌꯦ
ꯁꯃꯜꯂꯗꯤ ꯅꯣꯡ ꯆꯨꯍꯜꯂꯒꯦ
ꯅꯣꯡ ꯆꯨꯕꯁꯦ ꯑꯩꯗꯤ ꯄꯨꯔꯥ ꯍꯟꯗꯛ ꯅꯣꯡ ꯆꯨꯕꯗ ꯌꯥꯝ ꯄꯥꯝꯃꯦ ꯈꯔ ꯈꯔ ꯐ꯭ꯔꯦꯁ ꯑꯣꯏꯕ ꯅꯣꯡ ꯆꯕꯨꯗꯤ
ꯑꯗꯨꯗꯤ ꯀꯩꯅꯣ ꯈꯧꯄꯨꯝꯒꯨꯝꯕ ꯍꯟꯗꯛꯁꯨ ꯑꯔꯨꯅꯥꯆꯥꯜꯗꯁꯨ ꯏꯁꯤꯡ ꯆꯥꯎꯗꯤꯗꯣ ꯎꯗ꯭ꯔꯣ ꯌꯥꯝꯅ ꯈꯧꯄꯨꯝꯗꯁꯨ ꯏꯁꯤꯡ ꯆꯥꯎꯋꯤ ꯍꯥꯏꯌꯦ ꯀꯩ ꯀꯔꯤꯅꯣ ꯁꯨꯃꯥꯡꯒꯇꯥꯥꯅꯣ ꯏꯁꯤꯡ ꯂꯣꯏꯅ ꯊꯨꯝꯃꯦ ꯏꯃꯥꯟꯅꯕꯤꯒꯤ ꯏꯁꯇꯦꯇꯁꯇ ꯑꯃꯛ ꯑꯩ ꯎꯑꯦꯕ
ꯎꯝ ꯍꯧꯖꯤꯛꯇꯤ ꯆꯤꯡ ꯂꯣꯝꯗꯗꯤ ꯏꯁꯤꯡ ꯐꯖꯅ ꯅꯣꯡ ꯐꯖꯅ ꯆꯨꯕ ꯃꯥꯜꯂꯦ
ꯎꯝ
ꯃꯣꯏꯔꯣꯝꯗꯒꯤ ꯅꯣꯡ ꯂꯦꯟꯁ꯭ꯂꯥꯏꯠ ꯇꯥꯕ ꯐ꯭ꯂꯠ ꯑꯣꯏꯕ ꯌꯥꯝ ꯊꯦꯡ ꯎꯋꯦꯕꯀꯣ
ꯎꯝ ꯍꯧꯖꯤꯛꯀꯥꯟꯁꯦ ꯏꯝꯐꯥꯜꯗꯤ ꯌꯥꯝ ꯑꯗꯨ ꯀꯩ ꯇꯧꯗ꯭ꯔꯦꯗ ꯅꯍꯥꯟꯒꯨꯝꯅ ꯅꯍꯥꯟꯁꯨ ꯏꯝꯐꯥꯜ ꯑꯦꯔꯤꯌꯥꯗꯁꯨ ꯏꯁꯤꯡ ꯂꯣꯏꯅ ꯊꯨꯝꯃꯤꯗꯅ
ꯎꯝ
ꯍꯟꯗꯛꯇꯤ ꯀꯩꯝꯇ ꯇꯧꯗꯦ ꯅꯣꯡ ꯆꯨꯔꯁꯨ ꯌꯥꯝ ꯀꯟꯅ ꯆꯨꯔꯁꯨ ꯀꯩꯅꯣ ꯏꯁꯤ
ꯆꯤꯡꯗ ꯆꯨ ꯆꯤꯡꯗ ꯆꯨꯕ ꯑ ꯆꯤꯡꯗ ꯆꯨꯕꯒꯨꯝꯅ ꯁꯤ ꯇꯝꯄꯥꯛꯇꯁꯨ ꯆꯨꯔꯗꯤ
ꯑꯦ ꯂꯩꯕ ꯌꯥꯔꯔꯣꯏ ꯇꯝꯄꯥꯛꯗꯤ ꯏꯁꯤꯡ ꯆꯠꯐꯝꯁꯨ ꯂꯩ ꯗꯅ ꯅꯣꯡ ꯀꯟꯅ ꯆꯨꯔꯗꯤ ꯑꯁ ꯅꯔꯥ ꯅꯨꯡꯂꯥ ꯀꯩ ꯀꯩꯅꯣ ꯑꯁ ꯐꯨꯜꯂꯒ ꯏꯁꯤꯡ ꯂꯣꯏꯅ ꯊꯨꯝꯕꯗꯣ ꯇꯜꯂꯦꯕ ꯆꯤꯡ ꯈꯨꯃꯣꯠꯇꯨꯒ ꯑ ꯇꯜꯂꯦ ꯆꯠꯅꯤꯡꯂꯦ ꯑꯩꯗꯤ ꯊꯨꯝꯁꯨ ꯊꯨꯝꯍꯟꯅꯤꯡꯂꯦ ꯍꯣꯏ ꯅꯣꯡꯕꯨꯗꯤ ꯈꯔ ꯈꯔ ꯆꯨꯔꯗꯤ ꯐꯔꯦ ꯆꯤꯡ ꯊꯨꯝꯕ ꯅꯣꯡꯗꯤ ꯇꯜꯂꯦ
ꯑ
ꯂꯨꯍꫭꯡ ꯆꯠꯅꯤꯡꯉꫭꯏ ꯇꯜꯂ‌ꯦ ꯍꯥ
ꯅꯨꯡꯊꯤꯟꯗ ꯇꯨꯝꯕꯁꯦ ꯐꯠꯇꯕꯅꯦꯕ ꯍꯛꯆꯥꯡ ꯁꯣꯛꯄꯅꯤ
ꯇꯨꯝꯅꯤꯡ ꯎꯝ ꯑꯗꯨꯅꯦ ꯇꯨꯝꯅꯤꯡꯉꯒ ꯇꯨꯝꯕꯤ ꯍꯧꯒꯠꯄ ꯀꯥꯟꯗ ꯀꯩꯅꯣ ꯑꯩꯈꯣꯏ ꯎꯝ ꯀꯣꯛ ꯉꯥꯎꯕꯒꯤꯔꯥ ꯀꯩꯅꯣꯝꯁꯦ ꯌꯥꯝ ꯅꯨꯡꯉꯥꯏꯇꯕꯗꯣ
ꯅꯨꯡꯊꯤꯜꯗꯗꯤ ꯌꯥꯔꯤꯉꯩ ꯇꯨꯝꯗꯅꯕ ꯍꯣꯠꯅꯧ
ꯎꯝ ꯑꯩꯏ ꯕꯕꯥꯈꯣꯏꯅꯁꯨ ꯑꯗꯨꯝ ꯇꯨꯝꯕ ꯌꯥꯗꯕꯅꯦ
ꯎꯝ ꯅꯨꯡꯊꯤꯜ ꯇꯨꯝꯕꯁꯦ ꯑꯁ ꯏꯁꯥꯁꯦ ꯅꯨꯡꯉꯥꯏ ꯌꯥꯝ ꯅꯨꯡꯉꯥꯏ
ꯇꯨꯝꯕ ꯑꯣꯏꯔꯗꯤ ꯇꯨꯝꯒꯅꯨ ꯇꯨꯝꯒꯅꯨ ꯍꯥꯏꯅꯀꯣ ꯂꯧꯔꯛꯀꯅꯤ ꯑꯃꯨꯛ
ꯕꯣꯜꯗꯤ ꯌꯦꯡꯕꯔꯥ ꯍꯧꯖꯤꯛꯀꯥꯟ
ꯑꯦ ꯕꯣꯜ ꯌꯦꯡꯗ꯭ꯔꯗꯤ ꯕꯣꯜ ꯌꯥꯝ ꯄꯥꯝꯕꯅꯦ
ꯑ
ꯑꯩꯈꯣꯏ ꯍꯦꯔꯨ ꯁꯅꯥꯒ‌ꯦ ꯕꯣꯜꯗꫭ ꯌꯥꯎꯔ
ꯑꫭ ꯅꫭꯏ ꯍ‌ꯦꯔꯣ
ꯎꯝ
ꯌꯥꯝ ꯐꯩꯅ‌ꯦ ꯑꯗꯨꯗꯤ
ꯍꯨꯏꯔꯣ ꯍꯤꯔꯣ ꯁꯥꯟꯅ ꯍꯥꯏꯔꯀꯥꯟꯗ ꯑꯩ ꯌꯦꯡꯗ꯭ꯔꯗꯤ ꯀꯅꯥ ꯌꯦꯡꯒꯅꯤ
ꯑꯣꯐ
ꯍꯣꯔꯦꯟ ꯍꯣꯔꯦꯟꯁꯨ ꯀꯅꯥꯅꯣ ꯐ꯭ꯔꯥꯟꯁꯀ ꯅꯣꯔꯋꯦ ꯀꯣ
ꯎꯝ
ꯄꯨꯡ ꯄꯨꯡ ꯕꯣꯔꯣ ꯃꯈꯥꯏꯗꯔ ꯑꯃ ꯃꯈꯥꯏꯗ ꯀꯩꯅꯣ ꯀꯣ
ꯐꯤꯚ ꯐꯤꯚ ꯊꯥꯔꯇꯤꯗ
ꯑꯣ ꯕꯔꯣ ꯃꯈꯥꯏ ꯑꯣꯀꯦ
ꯉꯁꯤꯗꯤ ꯈꯔ ꯉꯟ ꯍꯣꯏ ꯌꯦꯡꯉꯅꯦ
ꯀꯅꯥꯗ ꯁꯞꯄꯣꯔꯠ ꯇꯧꯒꯦꯅꯪ
ꯑꯩꯗꯤ ꯐꯔꯥꯁꯟꯇ ꯇꯧꯒꯅꯤ
ꯐ꯭ꯔꯥꯟꯁ ꯑꯗꯨꯒꯤ ꯐ꯭ꯔꯟꯁ ꯍꯣꯔꯦꯟ ꯌꯦꯡꯕ ꯇꯥꯔꯦꯗꯅ ꯕꯥꯄ‌ꯦꯗꯣ
ꯌ‌ꯦꯡꯕ ꯇꯥꯔ‌ꯦ
ꯕꯥꯄ‌ꯦꯁ‌ꯦ ꯃꯁꯛꯇꯤ ꯊꯤ ꯑꯗꯨꯕꯨ ꯌ‌ꯦꯡꯕꯗꯤ ꯅꯨꯉꯥꯏ ꯃꯤꯁꯤ ꯃꯤꯁꯤꯕꯨ ꯁꯞꯄꯣꯔꯠ ꯇꯧꯗꯣꯏ ꯁꯨꯔꯨꯗꯤ ꯕꯄꯤꯗ ꯑꯣꯏꯅ ꯇꯧꯕꯤꯗꯥ ꯃꯤꯕꯨꯗꯤ ꯀꯩ ꯀꯩꯅꯣ ꯈꯪꯗꯦ ꯑꯩ ꯄꯥꯝꯗꯦ ꯑꯩꯒ ꯆꯠꯅꯗꯤꯦ ꯑꯩꯒꯤ ꯇꯥꯏꯞ ꯅꯠꯇꯦ ꯃꯥꯗꯣ
ꯃꯤ ꯃꯤ ꯔꯤꯌꯦꯜ ꯇꯥꯏꯝ ꯒꯣꯠ ꯍꯥꯏꯗꯨ ꯈꯪꯗꯕꯣ
ꯄꯣꯠ ꯑꯣꯏꯒꯦꯔꯥ ꯑꯣꯏꯔꯣꯏꯔꯥ ꯈꯪꯗꯦ ꯃꯤ ꯁꯤꯕꯨꯗꯤ ꯁꯨꯡꯄꯥꯝ ꯄꯥꯝꯗꯦ ꯔꫭꯅꯥꯜꯗꯣꯕꯨꯗꯤ ꯄꯥꯃꯦ ꯅ‌ꯦꯃꯥꯔꯁꯨ ꯄꯥꯃꯤ ꯌꯥ ꯃꯥꯂꯁꯨ ꯄꯥꯃꯦ
ꯎꯝ
ꯑꯗꯨꯒ ꯑꯥꯔꯖꯦꯟꯇꯤꯅꯥꯀꯣ ꯑꯥꯔꯖꯦꯟꯇꯤꯅꯥꯗ ꯑꯃ ꯄꯥꯝꯕꯗꯤ ꯂꯩꯌꯦ ꯍꯟꯗꯛꯕꯨ ꯁꯥꯟꯅꯕ ꯌꯥꯎꯗ‌ꯦ ꯃꯥꯗꯤ ꯃꯁꯛ ꯎꯗꯤꯌꯦ ꯗꯥꯏꯕꯂꯥꯗꯣ ꯑꯗꯨ ꯅꯨꯄꯥꯁꯨ ꯃꯁꯛ ꯐꯩꯅ
ꯁꯠꯅ ꯌꯥ ꯌꯥꯕꯖꯥꯠ‌ ꯇꯠꯇ‌ꯦꯅ‌ꯦ ꯁꯤꯒꯨꯝꯕ ꯃꯇꯥꯡꯗꯗꯤ
ꯑꯦ ꯁꯛꯁꯨ ꯌꯥꯏ ꯃꯁꯨ ꯕꯣꯜ ꯍꯩꯕ ꯅꯠꯇ꯭ꯔꯣꯅꯦ
ꯍꯩꯗꯤ ꯍꯩ ꯑꯗꯨ ꯑꯣꯏꯔꯁꯨ ꯂꯩꯗꯨꯅ
ꯑꯦ ꯕꯣꯜ ꯍꯩꯔꯦ ꯃꯁꯛ ꯐꯥꯔꯦ ꯌꯥꯔꯦ ꯈꯪꯗꯦ ꯃꯤꯁꯤꯁꯨ ꯕꯣꯜ ꯍꯩ ꯍꯥꯏ ꯑꯗꯨꯕꯨ ꯌꯦꯡꯅꯤꯡꯗ‌ꯦ ꯑꯩꯒ ꯆꯅꯥꯗꯦꯕ ꯔꯣꯅꯥꯜꯗꯣꯗꯤ ꯌꯥꯏ
ꯎꯝ ꯎꯝ
ꯃꯥꯒꯤ ꯀꯩꯅꯣ ꯃꯥ ꯁꯥꯟꯅꯕꯁꯤꯡꯗꯣ ꯐꯖꯩꯌꯦꯕ ꯂꯣꯏꯅ
ꯃꯤ ꯍꯦꯇ꯭ꯔꯤꯛ ꯌꯥꯝ ꯐꯪꯕꯅꯤꯅꯦ ꯀꯩꯅꯣ
ꯃꯦꯁꯤꯔꯥ
ꯎꯝ
ꯐꯪꯁꯅꯨ ꯄꯥꯝꯗꯦ ꯋꯥ ꯂꯣꯏꯔꯦ
ꯍꯨꯝ
ꯑꯦ ꯅꯍꯥꯜꯁꯨ